ꯍꯂꫭ
ꯎꯝ ꯇꯥꯕ꯭ꯔꯣ
ꯇꯈ꯭ꯔꯦ ꯇꯈ꯭ꯔꯦ
ꯑꯣ ꯑꯣ ꯑꯗꯨ ꯑꯩꯈꯣꯏꯒꯤ ꯃꯇ ꯃꯊꯟꯇ ꯀꯠꯊꯣꯛꯈ꯭ꯔꯕꯅꯤꯀꯣ
ꯑꯊꯠꯇ ꯅꯠꯇꯦ
ꯅꯪꯅꯔꯣ
ꯑ ꯍꯣꯏ ꯑꯗꯣ ꯁꯤꯒꯤꯁꯦ ꯌꯥꯝ ꯀꯟꯅꯗꯤ ꯑꯦꯛꯁꯄ꯭ꯂꯦꯟꯗꯤ ꯇꯧꯔꯔꯣꯏꯒꯦ ꯁꯨ ꯑꯩꯈꯣꯏꯅ ꯑꯗꯨꯝ ꯈꯪꯕ ꯑꯃ ꯆꯪꯉꯦ ꯍꯣꯏ ꯅꯠꯇ꯭ꯔꯗꯤ ꯑ ꯍꯦꯜꯂꯗꯤ ꯀꯅꯗꯦꯕꯅꯦ
ꯑꯣ ꯑꯣ ꯑꯗꯨ ꯑꯣꯏꯕ꯭ꯔꯥ
ꯎꯝ ꯍꯣꯏ
ꯑꯣ ꯑꯣ ꯑꯩꯗꯤ ꯗꯨ ꯈꯪꯗꯦꯅꯦ
ꯑꯩꯅ ꯌꯦꯡꯒꯦ ꯇꯧꯕꯅꯦ
ꯎꯝ ꯃꯤ ꯑꯃꯅ ꯍꯥꯏꯕꯗꯤ ꯑꯗꯨ ꯃꯣꯏꯅ ꯃꯦꯛꯁꯤꯃꯝ ꯄꯤꯕꯗ ꯑꯗꯨꯝ ꯇꯧ ꯍꯥꯏꯕꯒꯤ ꯑꯩꯗꯤ ꯑꯗꯨꯝ ꯇꯧꯕ
ꯑꯥ ꯑꯗꯨ ꯅꯠꯇ ꯑ ꯅꯠꯇ꯭ꯔꯗꯤ ꯐꯤ ꯆꯠꯈ꯭ꯔꯅꯤ ꯀꯂꯗꯤ ꯐꯔꯤ ꯆꯠꯈꯔꯦ
ꯑꯣ ꯑꯣ ꯐꯥꯏꯅꯦꯅꯨ
ꯀꯅꯥꯏꯗꯅ ꯋꯥꯔꯤ ꯌꯥꯝ ꯐꯖꯕ ꯌꯧꯈ꯭ꯔꯕꯅꯤꯅꯦ ꯇꯤꯚꯤꯗ
ꯋꯥꯔꯤ ꯑꯁ ꯅꯪ ꯀꯔꯤ ꯃꯨꯕꯤ ꯌꯦꯡꯕ꯭ꯔꯥ
ꯑꯦ ꯍꯧꯖꯤ ꯐꯥꯎꯗꯤ ꯑꯩ ꯄꯥꯛ ꯌꯦꯡꯗꯕ ꯃꯥꯜꯂꯦ ꯑꯗꯨ ꯐꯥꯎꯗꯦ ꯇꯥꯏꯃꯤꯡꯗꯣ ꯈꯔ ꯐꯔꯛ ꯇꯕꯀꫭ
ꯑꯣ
ꯎꯝ ꯑꯗꯨꯒꯤ ꯃꯨꯚꯤꯗꯤ ꯄꯥꯛꯇꯤ ꯌꯦꯡꯗꯤ ꯌꯦꯡꯗ꯭ꯔꯦ ꯑꯗꯣ ꯃꯔꯛ ꯃꯔꯛꯇꯗꯤ ꯌꯦꯡꯉꯦ
ꯑꯣ ꯃꯨꯕꯤ ꯀꯔꯤꯒꯨꯝꯕ ꯌꯦꯡꯕ꯭ꯔꯣ ꯅꯪꯁꯦ
ꯃꯨꯕꯤꯁꯦ ꯀꯔꯝꯕ ꯇꯥꯏꯕ ꯍꯥꯏꯔꯗꯤ ꯑꯥ ꯑꯌꯥꯝꯕ ꯑꯩ ꯑꯦꯛꯁꯟ ꯃꯨꯚꯤꯒꯨꯝꯕꯗꯤ ꯄꯥꯛꯇꯥ ꯌꯦꯡꯗꯦ ꯑꯦꯛꯁꯟ ꯃꯨꯚꯤꯗꯤ ꯈꯔ ꯍꯩꯅꯕ ꯋꯥꯠꯂꯦ ꯑꯗꯨ ꯑꯥ ꯀꯩꯅꯣꯁꯤꯒꯤ ꯍꯣꯏ ꯑꯗꯨꯝ ꯕꯤꯖꯤꯅꯦꯁ ꯀꯨꯝꯕ
ꯏꯟꯇꯔꯄ꯭ꯔꯤꯅꯔꯒꯨꯝꯕ ꯑꯁꯤ ꯐꯥꯎꯗꯤ ꯌꯦꯡꯗ꯭ꯔꯦ
ꯅꯨꯡꯉꯥꯏꯕꯤꯅꯤꯍꯦ
ꯑꯗꯨ ꯈꯣꯏꯁꯦ ꯈꯪꯗꯦ ꯃꯣꯏꯒꯤꯁꯦ
ꯃꯣꯏꯁꯦ ꯏꯃꯦꯖꯤꯅꯦꯁꯟꯁꯤ ꯈꯔꯥ ꯋꯥꯡꯒꯟꯕꯁꯤ ꯌꯥꯝ ꯂꯥꯏꯅ ꯂꯥꯏꯅ ꯁꯤꯌꯣꯀꯣ ꯑꯣꯏꯈꯠꯄꯗꯨꯗ ꯃꯊꯥ ꯁꯥꯕ ꯃꯣꯏꯒꯤꯁꯦ ꯑꯩ ꯑꯗꯨꯒꯤ
ꯃꯊꯥ ꯁꯥꯏꯌꯦ
ꯏꯌꯣꯁꯨ ꯂꯥꯏꯅ ꯑꯣꯏꯕ ꯍꯦꯔꯣꯏꯟꯒꯨꯝꯕꯁꯨ ꯌꯥꯝ ꯂꯥꯏꯅ ꯐꯪꯕꯀꯣ ꯑꯗꯣ ꯈꯪꯗꯦꯅꯦ ꯂꯩꯃꯟꯕꯒꯤ ꯑꯩꯗꯣ ꯈꯔ ꯌꯦꯡꯗ꯭ꯔꯕꯁꯦ
ꯑꯥ ꯈꯪꯉꯤ ꯈꯪꯉꯤ ꯅꯪꯅ ꯈꯟꯕꯗꯣ
ꯃꯥꯅꯤ ꯃꯥꯅꯤ ꯆꯨꯝꯕꯅꯤ
ꯑꯗꯨ ꯅꯣꯏꯗꯤ ꯅꯪꯗꯤ
ꯃꯣꯏꯒꯤ ꯃꯨꯕꯤ ꯌꯦꯡꯔꯒꯥ ꯑꯁ ꯑꯩꯗꯤ ꯀꯣꯔꯤꯌꯟ ꯌꯥꯝ ꯌꯦꯡꯕꯅꯦ ꯀꯣꯔꯤꯌꯟꯒꯤꯗꯣ ꯗ꯭ꯔꯥꯃꯥ ꯌꯥꯝ ꯌꯥꯡꯕꯅꯦ ꯑꯩꯗꯤ
ꯎꯝ
ꯍꯧꯖꯤꯛꯀꯥꯟꯗꯤ ꯈꯔ ꯑꯗꯨꯁꯨ ꯇꯣꯛꯄ ꯍꯧꯔꯦ ꯑꯩꯁꯦ ꯑꯍꯥꯟ ꯑꯣꯏ ꯈ꯭ꯔꯦꯅꯀꯣ ꯑꯍꯟ ꯑꯣꯏꯈ꯭ꯔꯒꯥ ꯀꯔꯤꯅꯣ ꯑꯗꯨꯒꯨꯝꯕ ꯌꯦꯡꯔꯒ ꯗ꯭ꯔꯤꯝ ꯇꯥꯎ ꯇꯧꯔꯗꯤ ꯅꯨꯡꯉꯥꯏꯔꯣꯏꯅ ꯑꯗꯨꯒꯤ ꯑꯩ ꯄꯣꯊꯥꯅꯤꯉꯥꯏ ꯈꯔ ꯑꯩꯅ ꯀꯣꯟꯇ꯭ꯔꯣꯜ ꯇꯧꯔꯒꯀꯣ
ꯍꯣꯏ ꯍꯣꯏ ꯀꯗꯥꯏ ꯀꯟ꯭ꯇꯔꯣꯜ ꯇꯧꯍꯧꯗꯦꯒꯥ ꯃꯥ ꯁꯤꯌꯣ ꯑꯃ ꯂꯥꯛ ꯥꯀꯥꯅꯤ ꯁꯤꯌꯣ ꯑꯃ ꯂꯥꯛꯀꯅꯤ ꯍꯥꯏꯅ
ꯍꯥ ꯑꯗꯨ ꯅꯨꯄꯤ ꯂꯩꯏꯔꯕ ꯅꯨꯄꯤ ꯑꯃꯅ ꯁꯤ ꯑꯣꯒꯤ ꯐꯦꯚꯔ ꯐꯪꯒꯅꯤꯀꯣ ꯑꯗꯨ ꯑꯗꯨꯒꯨꯝꯕ ꯌꯥꯝ ꯂꯩꯕꯒꯤ ꯑꯩꯈꯣꯏꯒꯤ ꯋꯥꯈꯜꯁꯦ ꯐꯦꯔꯤ ꯇꯥꯏꯇꯥꯂꯨ ꯍꯤꯡꯈ꯭ꯔꯦꯕ ꯑꯁꯦꯡꯕꯗꯨꯗꯤ ꯀꯔꯤ ꯐꯪꯕ꯭ꯔꯥ ꯑꯩꯈꯣꯏ ꯁꯦꯡꯕꯗꯗꯤ ꯀꯔꯤꯁꯨ ꯐꯪꯗꯕ
ꯅꯠꯇ꯭ꯔꯒ ꯑꯄꯣꯖꯤꯠ ꯑꯣꯏꯕꯒꯨꯝꯕꯀꯣ
ꯍꯣꯏ ꯍꯣꯏ
ꯑꯥꯝꯃꯤꯅꯤ
ꯑꯣꯄꯣꯖꯤꯠꯇ ꯂꯥꯛꯀꯟ ꯅꯨꯄꯤ ꯑꯗꯨꯁꯤꯡꯗꯣ ꯑꯈꯣꯏ ꯅꯨꯄꯥꯒꯤ ꯌꯦꯡꯕꯤꯗꯕ ꯍꯥꯏꯕ ꯇꯥꯔꯦ ꯃꯣꯏꯁ
ꯑꯩꯈꯣꯏꯒꯤ ꯑꯗꯨ ꯃꯨꯚꯤ ꯌꯦꯡ ꯌꯦꯡꯔꯒ ꯑꯩꯈꯣꯏ ꯅꯨꯄꯤ ꯌꯦꯡꯕ ꯀꯥꯟꯗ ꯅꯨꯄꯤꯁꯤꯡꯁꯦ ꯌꯥꯗ꯭ꯔꯦ ꯍꯥꯏꯅꯀꯣ ꯑꯩꯈꯣꯏꯒꯤꯗꯤ ꯑꯗꯨꯝ ꯇꯧꯗꯦꯗ ꯌꯥꯕ ꯉꯥꯛꯇꯅꯤꯗ ꯑꯈ‌ꯣꯏ ꯃꯤꯁꯤꯡꯁꯨ
ꯑꯗꯨ ꯍꯥꯏꯕ ꯋꯥꯅꯤꯗ ꯌꯦꯡꯕꯁꯨ ꯑꯗꯨꯝ ꯐꯩꯗꯤ ꯐꯩꯗ ꯂꯣꯏꯅ ꯑꯣ ꯇꯠꯖ ꯇꯧꯔꯒ ꯑꯥꯏꯗꯤꯌꯥ ꯑꯗꯨꯝ ꯐꯪꯕꯅꯤꯗ ꯅꯪꯗ꯭ꯔꯗꯤ ꯅꯪꯗ꯭ꯔꯦ ꯃꯨꯚꯤ ꯍꯥꯏꯕꯁꯦ ꯍꯣꯏ ꯑꯥꯏꯗꯤꯌꯥ ꯑꯗꯨꯝ ꯐꯪꯕꯅꯤꯗ
ꯀꯔꯤꯅꯣ ꯑꯁ ꯑꯥ ꯑꯆꯥ ꯑꯆꯧꯕ ꯅꯠꯇ꯭ꯔꯁꯨ ꯑꯄꯤꯛ ꯑꯄꯤꯛꯄꯗꯣ ꯑꯄꯤꯛ ꯄꯤꯛꯄ ꯑꯥꯏꯗꯤꯌꯥ ꯍꯤꯡꯅꯤꯡꯉꯥꯏꯒꯨꯝꯕ ꯑꯁ ꯌꯥꯝ ꯐꯪꯕꯅꯤ ꯑꯗꯨꯅ ꯀꯔꯤꯅꯣ ꯑꯩꯈꯣꯏꯒꯤ ꯑꯦꯗꯚꯦꯟꯇꯦꯖ ꯑꯃ ꯑꯣꯏꯕꯅꯤ
ꯎꯝ
ꯉꯁꯤꯗꯤ ꯅꯣꯏ ꯀꯃꯥꯏ ꯇꯧꯔꯤ ꯋꯦꯗꯔꯗꯤ
ꯉꯁꯤꯗꯤ ꯈꯔꯕꯨꯥ ꯐꯕ ꯃꯥꯜꯂꯦ ꯑꯗꯣ ꯍꯨꯖꯤꯛ ꯀꯥꯟꯁꯦ ꯁꯥꯕꯗꯤ ꯌꯥꯝ ꯁꯥꯈ꯭ꯔꯦ ꯑꯥꯐꯇꯔꯅꯨꯟꯁꯦ ꯍꯧꯖꯤꯛ ꯍꯧꯖꯤꯛꯇꯤ ꯈꯔꯕꯨ ꯐꯕ ꯃꯥꯜꯂꯦ ꯁꯥꯔꯁꯨꯀꯣ ꯑꯗ‌ꯣ ꯈꯪꯗꯦꯅꯦ ꯑꯦꯁꯤꯒꯨꯝꯕ ꯂꯩꯕ ꯑꯗꯨ ꯑꯗꯥ ꯅꯠꯇꯕ ꯌꯥꯗ꯭ꯔꯦꯅꯦ
ꯑꯪ ꯑꯁ ꯉꯁꯤ ꯑꯩꯅ ꯐꯤ ꯁꯨꯔꯒ ꯕ꯭ꯂꯦꯡꯀꯦꯠ ꯑꯃ ꯀ ꯕꯦꯠꯁꯤꯠ ꯁꯨꯔꯒ ꯑꯗꯨꯝ ꯀ꯭ꯂꯥꯎꯗꯤꯗ ꯂꯩꯔꯤꯅꯦ ꯋꯦꯗꯔꯁꯦ ꯅꯣꯡꯗꯤ ꯁꯥꯗꯤ ꯁꯥꯏꯌ‌ꯦꯗ ꯑ‌ꯣ ꯍꯥꯏꯕꯗꯤ ꯁꯥꯗꯤ ꯁꯥꯏ
ꯏꯁꯤꯡ ꯏꯁꯤꯡꯗꯤ ꯑꯗꯨꯝ ꯂꯩꯕ꯭ꯔꯥ ꯅꯣꯏꯁꯨ
ꯑꯁ ꯏꯁꯤꯡ ꯑꯗꯨꯝ ꯍꯣꯏ ꯏꯁꯤꯡ ꯂꯧꯕꯅꯦ
ꯑ ꯑꯣ ꯑꯁꯤꯗꯤ ꯑꯗꯣ ꯍꯣꯏ ꯑꯌꯥꯝꯕꯗꯤ ꯂꯩꯗꯤ ꯂꯩꯕ ꯈꯛꯇꯅꯤꯅ ꯑꯗ‌ꯣ ꯎꯝ ꯍꯣꯏ ꯃ‌ꯣꯏꯒꯤ ꯁꯤꯒꯤ ꯀꯩꯅꯣ ꯑ ꯍꯧꯖꯤꯛꯗꯤ ꯑꯩꯈꯣꯏꯒꯤ ꯊꯥꯡꯃꯩꯕꯟ ꯁꯥꯏꯠꯀꯨꯝꯕꯗ ꯂꯩꯕ ꯑꯩꯈꯣꯏꯗꯤ ꯃꯣꯏꯁꯤꯡꯗꯤ ꯍ‌ꯦꯟ ꯄꯝ ꯀꯨꯝꯕ ꯀꯩꯀꯥ ꯈꯔ ꯃꯐꯝ ꯃꯐꯝ ꯗꯨꯝ ꯂꯩꯕꯒꯤꯀꯣ ꯑꯗꯨꯒꯨꯝꯕ ꯐꯤ ꯁꯨꯅꯤꯉꯥꯏꯒꯨꯝꯕꯗꯤ ꯑꯗꯨꯝ ꯂꯩꯕꯁꯤꯡꯗꯣ ꯑꯩꯈꯣꯏꯒꯤ ꯔꯦꯟ ꯂꯩꯕ ꯈꯣꯏ ꯃꯣꯏꯁꯤꯡꯁꯦ ꯌꯥꯝꯅ ꯁꯦꯐ ꯑꯣꯏꯌꯦꯕ ꯑꯁꯤꯗ
ꯎꯝ
ꯑꯩꯈꯣꯏꯅ ꯍꯧꯖꯤꯛ ꯂꯩꯕꯒꯨꯝꯕ ꯑꯦꯔꯤꯌꯥꯒꯨꯝꯕꯗꯗꯤ ꯄꯨꯔꯥ ꯍꯧꯕꯗꯩ ꯂꯣꯏꯐꯥꯎ ꯄꯨꯂꯞ ꯂꯩꯕ ꯈꯛꯇꯪꯅꯦꯕ
ꯎꯝ
ꯑꯗꯨ ꯐꯦꯃꯤꯂꯤꯒꯨꯝꯕꯅ ꯁꯤꯖꯤꯟꯅꯔꯗꯤ ꯑꯁ ꯊꯨꯕꯅꯤꯅ ꯀꯩꯁꯨ ꯈꯪꯍꯧꯕꯖꯥꯠ ꯅꯠꯇꯦꯗ ꯅꯨꯃꯤꯠ ꯃꯔꯤ ꯃꯉꯥꯀꯣ ꯋꯥ ꯋꯥꯟ ꯊꯥꯎꯖꯟ ꯂꯤꯇꯔꯗꯣ ꯃꯔꯤ ꯃꯉꯥ ꯑꯗꯨꯗ ꯑꯗꯨꯝ ꯂꯣꯏꯕꯅꯦꯍꯦ
ꯎꯝ ꯎꯝ
ꯐꯤ ꯁꯨꯅꯤꯡꯉꯥꯏꯒꯨꯝꯕ ꯑꯣꯏꯔꯗꯤ ꯈꯨꯟꯒꯨꯝꯕꯗ ꯂꯩꯕꯅꯗꯤ ꯕꯦꯁꯅꯤꯗ
ꯎꯝ
ꯝ ꯐꯗꯤ ꯂꯩꯕꯗ
ꯑꯩꯈꯣꯏꯗꯨꯁꯨ ꯀꯣ ꯍꯞꯇꯥ ꯑꯃꯗ ꯂꯤꯁꯤꯡ ꯑꯅꯤꯒꯨꯝꯕꯗꯤ ꯂꯥꯛꯑꯦ ꯍꯥꯏꯔꯒ ꯍꯧꯖꯤꯛꯇꯤ ꯍꯞꯇꯥ ꯑꯃꯗ ꯏꯁꯤꯡ ꯑꯃꯈꯛꯇ ꯂꯥꯛꯑꯦ ꯂꯥꯛꯄꯗꯨꯁꯨ ꯑꯩꯈꯣꯏꯒꯤ ꯁꯤꯟꯇꯦꯛꯁꯤꯡꯗꯣ ꯐꯨꯜ ꯑꯣꯏꯗꯦ
ꯎꯝ ꯎꯝ ꯎꯝ
ꯑꯗꯨꯒ ꯑꯗꯨꯝ ꯏꯁꯤꯡ ꯑꯩꯈꯣꯏꯅ ꯑꯗꯨꯝ ꯂꯧꯔꯦ ꯊ꯭ꯔꯤ ꯍꯟꯗ꯭ꯔꯦꯗ ꯋꯥꯟ ꯊꯥꯎꯖꯟ ꯂꯤꯇꯔ ꯑꯕꯥꯞ ꯀꯣ ꯋꯥꯟ ꯊꯥꯎꯖꯟ ꯂꯤꯇꯔ ꯑꯕꯞ ꯑꯗꯨꯝ ꯊ꯭ꯔꯤ ꯍꯟꯗ꯭ꯔꯦꯗ ꯂꯧꯔꯒ ꯃꯤ ꯌꯥꯝꯕꯗꯒꯤꯅꯤꯅ ꯅꯨꯃꯤꯠ ꯑꯃ ꯅꯠꯇ꯭ꯔꯒ ꯑꯅꯤ ꯑꯍꯨꯝ ꯇꯥꯒꯦ ꯍꯥꯏꯔꯤ ꯏꯁꯤꯡ ꯋꯥꯁꯔꯨꯝꯒꯤ ꯐꯛꯑꯣꯁꯨ ꯂꯩꯔꯔꯣꯏ ꯑꯗꯨꯒꯤ ꯄꯩꯁꯥ ꯁꯦ ꯏꯁꯤꯡꯗ ꯆꯠꯂꯦ ꯁꯤꯗ ꯂꯩꯕꯅꯣ
ꯎꯝ ꯃꯤ ꯀꯌꯥꯒꯨꯝꯕꯗꯤ ꯂꯩꯕ꯭ꯔꯥ ꯅꯣꯏꯁꯦ
ꯑꯩꯈꯣꯏ ꯃꯤ ꯏꯂꯚꯦꯟꯗ ꯂꯩꯌꯦ ꯍꯧꯖꯤꯛꯀꯥꯟ
ꯎ ꯐꯦꯃꯤꯂꯤ ꯑꯣꯏꯕꯤꯔꯣ
ꯎꯝ
ꯑꯣ ꯑ ꯑꯆꯥ ꯅꯣꯏ ꯑꯗꯨꯗꯤ ꯔꯦꯟꯇ ꯂꯩꯕ ꯅꯠꯇꯦꯅꯦ ꯑꯣ ꯀ꯭ꯋꯥꯇꯥꯔ ꯂꯩꯕ ꯎꯝ ꯎꯝ ꯎꯝ ꯃꯤ ꯏꯂꯚꯦꯟꯗꯤ ꯍꯣꯏ ꯑꯁ ꯑꯗꯨꯗꯤ ꯐꯖꯅ ꯁꯤꯖꯤꯟꯅꯔꯝꯅꯤ
ꯎꯝ
ꯑꯗꯨ ꯀ꯭ꯋꯥꯇꯥꯔꯁꯦ ꯏꯂꯦꯛꯇ꯭ꯔꯤꯛ ꯜꯗꯤ ꯀꯃꯥꯏꯅ ꯇꯧꯦ
ꯏꯂꯦꯛꯇ꯭ꯔꯤꯛ ꯕꯤꯜꯗꯤ ꯄ꯭ꯔꯤꯄꯦꯗ ꯑꯣꯏꯕ ꯃꯥꯜꯂꯦ
ꯑꯗꯨ ꯄ꯭ꯔꯤꯄꯦꯗ ꯍꯥꯏꯕꯁꯦ ꯅꯣꯏ ꯄ꯭ꯔꯤꯄꯦꯗꯠꯇꯨꯗ ꯑꯃ ꯑꯣꯏꯔꯤꯅ ꯑꯗꯣ ꯅꯣꯏꯅ ꯑꯗꯨꯝ ꯊꯤꯗꯤ ꯊꯤꯗꯧꯅꯤꯀꯣ ꯋꯥꯇꯔꯁꯦ ꯇꯔ ꯂꯩꯕꯁꯦ ꯑꯦꯂꯦꯛꯇ꯭ꯔꯤꯛ ꯃꯩꯒꯤ ꯕꯤꯜ ꯐ꯭ꯔꯤꯔꯣ
ꯎꯝ ꯑꯃꯨꯛꯀ ꯍꯥꯏꯌꯣ ꯑꯩ ꯇꯥꯗ꯭ꯔꯦ
ꯗꯇꯔꯗ ꯂꯩꯕꯁꯤꯡꯁꯦ ꯃꯩꯒꯤ ꯃꯃꯜꯗꯤ ꯐ꯭ꯔꯤ ꯑꯣꯏꯕ꯭ꯔꯥ ꯅꯠꯇ
ꯅꯠꯇꯦ ꯅꯠꯇꯦ ꯐ꯭ꯔꯤ ꯑꯣꯏꯗꯦ
ꯑꯣ
ꯃꯁꯥ ꯃꯁꯥꯒꯤ ꯃꯤꯇꯔ ꯕꯣꯛꯁ ꯍꯥꯞꯀꯅꯤ ꯑꯁꯤ ꯌꯨꯝꯗ ꯀꯣ ꯍꯥꯞꯔꯒ ꯑꯗꯨꯝ ꯄꯤꯕꯅꯦ
ꯃꯈꯣꯟ ꯈꯤꯇꯪ ꯁꯦꯡꯗꯕ ꯖꯥꯠꯂ
ꯊꯁꯤꯡꯗꯕ꯭ꯔꯥ
ꯈꯤꯇꯪꯗꯤ ꯍꯧꯖꯤꯛꯀꯤꯗ ꯁꯦꯡꯗꯕꯗꯤ ꯃꯥꯜꯂꯦ ꯑꯗꯨꯁꯨ ꯁꯦꯡꯗ꯭ꯔꯁꯨ ꯑ ꯃꯨꯊꯠ ꯀꯅꯨꯀꯣ
ꯍꯣꯏ ꯍꯣꯏ ꯁꯦꯡꯗ꯭ꯔꯁꯨ ꯃꯨꯠꯊꯠꯇ꯭ꯔꯗꯤ ꯅꯪꯕꯨ ꯑꯃꯨꯛꯀ
ꯑ ꯃꯤ ꯑꯗꯨ ꯂꯥꯏꯔꯒ ꯉꯍꯥꯡꯉꯩ ꯃꯈꯣꯟ ꯇꯥꯗꯦ ꯍꯥꯏꯔꯒ ꯑ ꯃꯅꯤꯄꯨꯔꯤꯗ ꯏꯁꯩ ꯏꯁꯥꯒ ꯂꯩꯌꯣ ꯍꯥꯏꯕꯅꯦ
ꯑꯣ ꯑꯩ ꯅꯍꯥꯟ ꯇꯥꯎꯕ ꯑꯩꯒꯤ ꯏꯃꯥꯟꯅꯕꯤꯕꯨ ꯀꯣ ꯇꯧꯔꯒ ꯀꯣ
ꯑ
ꯒꯤ ꯑꯉꯥꯡꯁꯦ ꯀꯞꯈ꯭ꯔꯕ ꯑꯗꯨꯒꯤ ꯃꯥ ꯑꯩꯩꯅ ꯅꯗ ꯆꯂꯒ ꯅꯪꯒꯤ ꯎ ꯏ ꯅꯆꯥꯕꯨ ꯀꯃꯥꯏ ꯀꯔꯤꯅꯣ ꯇꯧꯈ꯭ꯔꯣ ꯑꯩ ꯑꯁꯤ ꯏꯁꯩ ꯁꯛꯔꯒ ꯂꯩꯒꯦ ꯑꯩꯅ ꯅꯨꯡꯁꯤ ꯅꯪꯕꯨ ꯀꯥꯏꯗ ꯂꯩꯒꯦ ꯍꯥꯏꯅ ꯁꯥꯔꯒ ꯂꯩꯍꯧ ꯃꯇꯝ ꯃꯥꯁꯨ ꯍꯜꯂꯛꯄ ꯃꯥꯁꯨ ꯍꯥꯂꯥꯔꯒꯥ ꯅꯣꯛꯇꯒ ꯂꯩꯕꯅꯤꯗ ꯑꯩꯈꯣꯏꯅꯤꯁꯦ
ꯑꯗꯨꯅꯦ ꯕꯦꯛꯒ꯭ꯔꯥꯎꯟꯗ ꯂꯥꯡꯒꯅꯨ ꯂꯥꯡꯒꯅꯨ ꯍꯥꯏꯕꯗꯒꯣ ꯑꯥꯂꯣꯏꯕꯅꯦ ꯌꯨꯝꯗ ꯐꯦꯃꯤꯂꯤ ꯂꯩꯕꯅꯤꯅꯀꯣ ꯐꯦꯃꯤꯂꯤꯒꯤ ꯑꯣꯏꯅ ꯂꯩꯕꯁꯤꯡꯗꯤ ꯃꯅꯤꯡꯗ ꯂꯥꯡꯒꯅꯨ ꯍꯥꯏꯔꯤ ꯍꯦꯟꯅ ꯂꯥꯡ ꯈꯠꯂꯛꯄꯥ ꯍꯦꯟꯅ ꯍꯦꯟꯅ ꯂꯥꯡꯈꯠꯂꯛꯄ
ꯑꯗꯨꯅꯦ ꯃꯆꯥ ꯂꯩꯕꯁꯤꯡꯕꯨ ꯀꯣꯜ ꯇꯧꯕꯁꯨꯀꯣ ꯕꯦꯛꯒ꯭ꯔꯥꯎꯟꯗꯤ ꯄꯨꯔꯥ ꯂꯥꯛꯄꯅꯦ ꯊꯥꯖꯕ ꯉꯝꯗꯦ ꯑꯦꯅ ꯍꯦꯠ ꯀꯣ ꯄꯥꯏꯔꯛꯑꯗꯤ ꯅꯆꯥꯗ ꯇꯨꯝꯈ꯭ꯔꯕ꯭ꯔꯥ ꯍꯥꯏꯕꯅꯤ
ꯍꯣꯏ ꯍꯥꯏꯗꯤ ꯁꯀ꯭ꯌꯨꯔꯤꯇꯤ ꯃꯥ ꯂꯩꯗ